ꯍꯜꯂꯣ
ꯑꯥ ꯅꯣꯏꯕꯨ ꯀꯃꯥꯏ ꯀꯃꯥꯏ ꯇꯧꯔꯤꯒꯦ
ꯑꯥ ꯏꯌꯥꯝꯕ ꯑꯩꯁꯦ ꯑꯗꯨꯝ ꯄꯪꯂꯩꯃꯛ ꯄꯪꯂꯩꯃꯛ ꯂꯩꯔꯦ ꯑꯗꯨꯅꯤ ꯑꯗꯣ ꯏꯌꯥꯝꯕ ꯑꯩꯁꯦ ꯏꯌꯥꯝꯗ ꯄꯥꯎ ꯑꯝꯇ ꯍꯥꯏꯗꯤ ꯐꯥꯎꯅꯒꯦ ꯋꯥꯔꯤ ꯍꯥꯏꯗꯤ ꯑꯩ ꯈꯪꯗꯕ ꯈꯔ ꯂꯩꯔꯦ ꯑꯗꯨ ꯏꯌꯥꯝꯕꯗ ꯍꯪꯒꯦꯅ ꯑꯩꯁꯦ ꯐꯣꯟ ꯇꯧꯖꯔꯛꯢꯅꯦ ꯏꯌꯥꯝꯗ
ꯍꯥꯏꯌꯨꯅꯦ ꯍꯥꯏꯌꯨꯅꯦ ꯇꯥꯟꯅꯔ ꯂꯣꯏꯔꯦ ꯀꯩꯅꯣ ꯑꯩꯅ ꯈꯪꯕ ꯑꯣꯏꯔꯗꯤ ꯇꯥꯟꯅꯖꯦ
ꯏꯌꯥꯝꯕ ꯑꯩꯁꯦ ꯍꯟꯗꯛꯁꯦ ꯍꯥꯏꯗꯤ ꯑꯣ ꯑꯣꯛ ꯈꯔ ꯂꯣꯏꯖꯒꯦꯅ ꯑꯩꯅ ꯑꯥ ꯀꯩꯅꯣ ꯇꯧꯖꯕꯅꯦꯕ ꯑꯗꯨ ꯑꯩꯁꯦ ꯑꯣꯛ ꯂꯣꯏꯕꯁꯦ ꯑꯃꯨꯛꯐꯥꯎ ꯂꯣꯏꯗ꯭ꯔꯤꯕ ꯑꯣꯏꯕꯒꯤ ꯍꯥꯏꯗꯤ ꯃꯥꯒꯤ ꯀꯤꯌꯔ ꯀꯩꯀꯥ ꯂꯧꯕ ꯈꯣꯠꯄ ꯑꯗꯨ ꯌꯥꯝꯕ ꯑꯝꯇ ꯈꯪꯗꯕ ꯑꯗꯨ ꯏꯌꯥꯝꯕ ꯍꯣꯢꯗꯤ ꯍꯥꯟꯅꯁꯨ ꯍꯥꯏꯗꯤ ꯏꯌꯥꯝꯕ ꯑꯣꯏꯗꯤ ꯀꯩꯅꯣ ꯂꯣꯏꯔꯛꯏꯗꯅ ꯁꯥ ꯉꯥ ꯑꯗꯨꯝ ꯂꯣꯏꯔ ꯂꯥꯛꯑ ꯕꯅꯤꯅ ꯑꯩꯅ ꯏꯌꯥꯝꯕꯗꯒꯤ ꯅꯣꯂꯦꯁ ꯈꯤꯇꯪ ꯂꯧꯒꯦꯅ
ꯌꯥꯏ ꯌꯥꯏ ꯇꯥꯟꯅꯁꯤ ꯇꯥꯟꯅꯁꯤ ꯐꯩꯅꯦ ꯑꯗꯨ ꯗꯤ ꯅꯪ ꯄꯩꯁꯥ ꯅꯨꯡꯁꯥ ꯇꯥꯟꯕꯒꯤ ꯃꯅꯨꯡꯗ ꯆꯪꯖꯜꯂꯒꯦ ꯍꯥꯏꯕꯤꯒꯤ ꯐꯤꯕꯝꯅꯤꯅꯦ ꯑꯗꯨꯒꯨꯝꯕ ꯀꯥꯟꯅꯕꯁꯤꯡꯗꯣ ꯇꯧꯁꯜꯂꯨꯅꯦ ꯌꯥꯝꯅ ꯐꯩꯅꯦ ꯑꯗꯨꯝꯕꯗꯣ ꯑꯣ ꯑꯗꯨꯗꯤ ꯑꯩꯅ ꯑꯥ ꯍꯥꯏꯔꯛꯑꯣ ꯍꯥꯏꯔꯛꯑꯣ ꯎꯝ
ꯍꯧꯖꯤꯛꯇꯤ ꯍꯥꯏꯕ ꯋꯥꯅꯦ ꯏꯌꯥꯝꯕ ꯁꯦꯜ ꯁꯦꯜ ꯅꯠꯇꯗꯤ ꯑꯝꯇ ꯄꯣꯠꯁꯤꯁꯨ ꯃꯇꯥꯡ ꯃꯇꯝ ꯃꯇꯨꯡ ꯏꯟꯅ ꯁꯦꯜ ꯌꯥꯎꯗꯗꯤ ꯏꯌꯥꯝ ꯍꯤꯡ ꯍꯤꯡꯕꯒ ꯉꯝꯃꯣꯏꯗꯧꯔꯤ
ꯃꯥꯅꯤ ꯃꯥꯅꯤ ꯍꯧꯖꯤꯛ ꯃꯇꯝꯁꯤꯗꯤ ꯁꯦꯟ ꯄꯥꯏꯗ꯭ꯔꯗꯤ ꯃꯤ ꯑꯣꯢꯅ ꯃꯤ ꯃꯤ ꯃꯁꯤꯡ ꯊꯥꯅꯗ꯭ꯔꯦ
ꯎꯝ
ꯐꯩ ꯐꯩ ꯇꯧꯁꯜꯂꯨ ꯇꯧꯁꯜꯂꯨ ꯐꯔꯦ ꯑꯗꯨꯗꯤ ꯑꯣꯛ ꯂꯣꯏꯕꯒꯤ ꯍꯥꯏꯕꯅꯤꯅ ꯑꯣꯛ ꯂꯣꯏꯕꯁꯦ ꯑꯍꯥꯟꯕꯗ ꯑꯈꯣꯏꯅ ꯆꯪꯗꯣꯏꯁꯦ ꯃꯐꯝ ꯑꯣꯀꯣꯟ ꯑꯃ ꯍꯥꯟꯅ ꯆꯪꯒꯅꯤ ꯑꯣꯛꯀꯤ ꯂꯩꯕꯝ ꯑꯃ
ꯎꯝ
ꯑꯣꯛ ꯂꯩꯕ ꯀꯥꯟꯗ ꯈ꯭ꯋꯥꯏꯗꯩ ꯃꯔꯨ ꯑꯣꯏꯖꯦ ꯀꯩꯅꯣ ꯍꯥꯏꯔꯀꯥꯟꯗ ꯑꯣꯛ ꯑꯃ ꯂꯣꯢꯕꯗ ꯈ꯭ꯋꯥꯥꯏꯗꯩ ꯃꯔꯨ ꯑꯣꯢꯁꯦ ꯑꯣꯀꯣꯟ ꯑꯣꯀꯣꯟꯖꯤꯅ ꯀꯩꯗꯧꯗꯣꯏꯅꯣ ꯍꯥꯏꯔꯀꯥꯟꯗ ꯑꯣꯀꯣꯟ ꯁꯥꯕ ꯀꯥꯟꯗ ꯑꯣꯛꯀꯤ ꯃꯊꯤ ꯐꯥꯢꯕꯝꯖꯨ ꯊꯝꯗꯣꯏꯅꯦꯕ
ꯑꯣ
ꯑꯣꯛꯀꯤ ꯃꯊꯤ ꯐꯥꯢꯐꯝꯖꯨ ꯊꯝꯒꯅꯤ ꯑꯗꯨꯗꯒꯤ ꯑꯣꯛꯀꯤ ꯃꯆꯤꯟꯖꯥꯛ ꯆꯥꯐꯝꯖꯨ ꯊꯝꯒꯅꯦꯕ
ꯑꯥ
ꯑꯗꯨꯅ ꯑꯈꯣꯏꯅ ꯑꯣꯛꯀꯤ ꯃꯆꯤꯟꯖꯥꯛ ꯑꯃꯁꯨꯡ ꯑꯣꯛ ꯀꯣꯟ ꯁꯥꯕ ꯀꯥꯟꯗ ꯊꯝꯗꯣꯏꯕ ꯊꯝꯗꯣꯏ ꯊꯝꯕ ꯀꯥꯟꯖꯤꯗ ꯍꯌꯦꯡꯋꯥꯏ ꯃꯥꯒꯤ ꯃꯊꯤꯖꯤꯅ ꯐꯥꯏꯔꯛꯑꯀꯥꯟꯗ ꯁꯦꯡꯗꯣꯛꯄꯝ ꯃꯥ ꯃꯥ ꯃꯐꯝ ꯆꯥꯅ ꯊꯝꯍꯧꯒꯗꯕꯅꯦꯕ
ꯎꯝ
ꯅꯠꯇ꯭ꯔꯗꯤ ꯍꯌꯦꯡ ꯑꯣꯛꯁꯦ ꯂꯣꯏꯁꯤꯜꯂꯨꯔꯀꯥꯟꯗ ꯃꯅꯝ ꯅꯝꯊꯤꯕ ꯈꯣꯠꯄ ꯌꯥꯝ ꯇꯧꯋꯦꯕ ꯁꯦꯡꯗꯣꯛꯄ ꯌꯥꯎꯗ꯭ꯔꯗꯤ ꯑꯣꯛꯇꯤ ꯃꯅꯝ ꯌꯥꯝ ꯅꯝꯊꯤꯌꯦꯕꯀꯣ
ꯍꯣꯏ ꯌꯥꯝꯕ
ꯑꯗꯨꯅ ꯃꯔꯝ ꯑꯣꯏꯗꯅ ꯑꯈꯣꯏꯅ ꯑꯣꯀꯣꯟꯖꯦ ꯁꯥꯕ ꯀꯥꯟꯗ ꯑꯍꯥꯟꯕꯗ ꯑꯣꯀꯣꯟꯖꯦ ꯁꯥꯕ ꯀꯥꯟꯗ ꯃꯥꯒꯤ ꯃꯆꯤꯟꯖꯥꯛ ꯆꯥꯕꯝ ꯃꯊꯤ ꯐꯥꯏꯕꯝ ꯃꯊꯤ ꯁꯦꯡꯕꯝꯖꯦ ꯐꯖꯅ ꯃꯐꯝ ꯆꯥꯅ ꯊꯝꯒꯗꯕ ꯅꯦꯕ
ꯎꯝ
ꯑꯗꯨꯅ ꯀꯃꯥꯏꯟ ꯇꯧꯏ ꯍꯥꯏꯔ ꯀꯥꯟꯗ ꯉꯁꯥꯢꯒꯤ ꯑꯣꯛ ꯃꯆꯥꯖꯦ ꯂꯧꯔꯅꯤꯀꯣ ꯅꯪꯅ ꯂꯣꯏꯅꯤꯡꯉꯤꯕ ꯑꯣꯛ ꯃꯆꯥꯖꯤ ꯆꯥꯡꯖꯦ ꯂꯧꯔꯅꯤꯀꯣ
ꯍꯜꯂꯣ
ꯑꯧ ꯏꯌꯥꯝꯕ ꯇꯥꯏꯌꯦ
ꯑꯗꯨꯒ ꯂꯧꯔ ꯃꯇꯨꯡꯗ ꯑꯣꯛꯁꯦ ꯊꯝꯃꯅꯤ ꯊꯝꯃ ꯃꯇꯨꯡꯗ ꯅꯪꯅ ꯑꯣꯛꯁꯦ ꯂꯣꯏꯕ ꯀꯥꯟꯗ ꯄꯤꯖꯕ ꯌꯥꯕ ꯃꯆꯤꯟꯖꯥꯛꯁꯦ ꯀꯩ ꯀꯩꯅꯣ ꯍꯥꯏꯔꯀꯥꯟꯗ ꯀꯣꯕꯣꯅꯥꯄꯤꯖꯨ ꯄꯤꯖꯕ ꯌꯥꯏ ꯑꯣꯛꯀꯤ ꯃꯆꯤꯟꯖꯥꯛ ꯆꯥꯛꯁꯨ ꯄꯤꯖꯕ ꯌꯥꯏ ꯑꯗꯨꯗꯒꯤ ꯆꯦꯡꯀꯨꯞ ꯆꯥꯛ ꯆꯦꯡ ꯇꯛꯎ ꯃꯣꯏꯒꯤ ꯆꯦꯡꯀꯨꯞꯇꯣ ꯑꯗꯨꯁꯨ ꯄꯤꯖꯕ ꯌꯥꯏꯑꯕ ꯑꯗꯨꯃꯥꯏꯅ ꯊꯤꯠꯂ ꯊꯤꯠꯂꯒ ꯄꯤꯖꯕꯖꯨ ꯌꯥꯢ ꯀꯅꯥꯒꯨꯝꯕ ꯈꯔ ꯗꯤ ꯌꯨ ꯁꯨꯡꯕꯝꯗꯒꯤ ꯌꯨꯊꯤ ꯂꯧꯔꯒ ꯄꯤ ꯄꯤꯖꯕ ꯌꯥꯎꯋꯤ ꯃꯥꯒꯤ ꯁꯤꯟꯗꯣꯛꯄꯤꯕꯒꯤ ꯃꯥꯒꯤ ꯂꯩꯍꯧꯕ ꯃꯐꯝꯅꯤꯗꯣ ꯑꯗꯨꯗꯣ ꯑꯣꯛꯇ ꯄꯤꯖꯅꯩꯌꯦꯕꯀꯣ ꯑꯗꯨꯕꯨ ꯑꯗꯨꯝꯕꯗꯣ ꯑꯈꯣꯏ ꯁ꯭ꯋꯥꯏꯗꯗꯤ ꯌꯨ ꯁꯨꯝꯕ ꯂꯩꯇꯕꯅꯤꯅ ꯑꯈꯣꯏꯗꯤ ꯁ꯭ꯋꯥꯏꯗ ꯃꯤꯒꯤ ꯑꯈꯣꯏꯅ ꯆꯥꯕ ꯂꯣꯏꯕꯒꯤ ꯑꯣꯛꯆꯥꯛꯁꯤꯡꯗꯣ ꯑꯗꯨ ꯑꯣꯏꯅ ꯄꯤꯖꯅꯩꯌꯦꯕ ꯑꯗꯨꯃꯥꯏꯅ ꯇꯧꯗꯅ ꯅꯪꯅ ꯑꯣꯛꯆꯥꯛꯁꯦ ꯈꯣꯝꯒꯦ ꯍꯥꯏꯗꯤ ꯌꯥꯔꯦ ꯑꯣꯛꯆꯥꯛ ꯈꯣꯝꯃꯣꯢꯒꯦ ꯍꯥꯏꯔꯒꯅ ꯆꯥꯛꯁꯦ ꯊꯣꯡꯉꯒ ꯑꯣꯛꯇ ꯄꯤꯖꯒꯗꯕ ꯇꯣꯡꯉꯥꯟꯅ ꯄꯤꯕ ꯑꯗꯨꯃꯥꯏꯅ ꯇꯧꯗꯅ ꯑꯣꯛꯁꯦ ꯃꯆꯤꯟꯖꯥꯛ ꯄꯤꯖꯔꯅꯤ ꯃꯆꯤꯟꯖꯥꯛ ꯊꯥꯔꯅꯤ ꯑꯗꯨꯒ ꯃꯥꯒꯤ ꯃꯊꯤ ꯐꯥꯏꯔꯛꯄ ꯃꯌꯨꯡ ꯍꯥꯜꯂꯛꯄ ꯃꯌꯥꯝꯗꯨ ꯅꯪꯅ ꯁꯦꯡꯗꯣꯛꯀꯗꯕꯅꯦꯕ ꯀꯩꯒꯤꯅꯣ ꯍꯥꯏꯗꯤ ꯑꯣꯛ ꯃꯣꯠꯁꯜꯂꯛꯇꯅꯕ ꯑꯣꯛ ꯂꯩꯅꯥ ꯇꯤꯟꯅꯥ ꯂꯥꯛꯇꯅꯕ ꯅꯪꯅ ꯃꯥꯒꯤ ꯀꯤ ꯗꯣꯛꯇꯔ ꯀꯩꯀꯥꯒ ꯇꯥꯟꯅꯔꯒ ꯑꯣꯛꯁꯦ ꯀꯃꯥꯏꯅ ꯀꯦꯌꯔ ꯂꯧꯕꯤꯒꯅꯤ ꯈꯣꯠꯀꯅꯤ ꯅꯪꯅ ꯐꯖꯅ ꯇꯥꯅ ꯈꯣꯠꯇꯅ ꯇꯧꯔꯒ ꯑꯗꯨꯃꯥꯏꯅ ꯁꯦ ꯂꯣꯏꯕ ꯌꯥꯏ ꯌꯥꯝ ꯃꯁꯥ ꯅꯥꯟꯅ
ꯑꯣ ꯑꯗꯣ ꯌꯝꯕ ꯑꯥ ꯑꯣꯒꯤ ꯃꯣꯏꯒꯤ ꯍꯤꯗꯥꯛ ꯀꯥꯕ ꯈꯣꯠꯄ ꯃꯇꯝꯗꯅ ꯀꯃꯥꯏ ꯀꯃꯥꯏꯅ ꯇꯧꯒꯦꯕ
ꯑꯣꯛꯀꯤ ꯍꯤꯗꯥꯛ ꯀꯥꯞꯄ ꯍꯥꯏꯁꯦ ꯑꯥ ꯑꯉꯥꯡ ꯑꯣꯏꯔꯤꯉꯩꯗ ꯑꯣꯛ ꯂꯥꯕ ꯑꯣꯏꯗꯤ ꯃꯁ ꯁꯥ ꯁꯦꯝꯕ ꯈꯣꯠꯄ ꯂꯩꯌꯦꯕꯀꯣ ꯑꯣꯛ ꯑꯃꯣꯝ ꯑꯣꯏꯗꯤ ꯀꯩ ꯁꯨ ꯁꯦꯝꯃꯔꯣꯏ ꯑꯗꯨꯃꯥꯏꯅ ꯇꯧꯗꯅ ꯑꯣꯛꯀꯤ ꯍꯤꯗꯥꯛꯁꯦ ꯑꯥ ꯀꯥꯞꯊꯣꯛꯄꯤꯒꯗꯕꯅꯤ ꯑꯉꯥꯡ ꯑꯣꯏꯔꯤꯉꯩꯗ ꯆꯥꯎꯕ ꯈꯣꯠꯄ ꯃꯥꯒꯤ ꯇꯤꯟ ꯌꯥꯎꯕ ꯈꯣꯠꯄ ꯍꯥꯏꯗꯤ ꯇꯤꯟ ꯆꯦꯟꯕ ꯑꯣꯛ ꯀꯩꯀꯥ ꯑꯣꯏꯗꯅꯕ ꯐꯖꯅ ꯀꯦꯌꯔ ꯂꯧꯒꯗꯕꯅꯦꯕ ꯑꯗꯨ ꯂꯣꯏꯔꯕ ꯃꯇꯨꯡꯗ ꯑꯗꯨ ꯂꯣꯏꯔ ꯃꯇꯨꯡꯗ ꯅꯪꯅ ꯑꯣꯛꯁꯤ ꯆꯥꯎꯅꯕ ꯃꯆꯤꯟꯖꯥꯛ ꯀꯩꯀꯥ ꯊꯥꯛꯀꯗꯕ ꯍꯣꯠꯅꯒꯗꯕ ꯃꯌꯥꯝ ꯂꯩꯌꯦꯕ ꯑꯗꯨꯃꯥꯏꯅ ꯇꯧꯗꯅ ꯊꯥꯛꯀꯗꯕꯅꯦꯕ
ꯎꯝ ꯑꯗꯨ ꯏꯌꯥꯝꯕ ꯑꯥ ꯑꯣꯛꯁꯦ
ꯎꯝ
ꯃꯥꯁꯦ ꯎꯝ ꯃꯆꯥꯁꯦ ꯅꯨꯃꯤꯠ ꯀꯌꯥꯅꯤꯗ ꯀꯥꯇꯤ ꯍꯥꯏꯗꯤ ꯃꯣꯏ ꯀꯩ ꯍꯥꯏꯇꯥꯔꯦ ꯑꯣꯛꯁꯦ ꯃꯆꯥꯒꯁꯦ ꯅꯨꯃꯤꯠ ꯀꯌꯥꯅꯤꯒ ꯂꯩꯔꯒ ꯂꯧꯕ ꯌꯥꯏ ꯅꯠꯇ꯭ꯔꯒꯅ ꯑꯗꯨꯝ ꯍꯥꯏꯗꯤ ꯄꯨꯡꯀꯛ ꯆꯥꯔꯛꯄ ꯃꯇꯥꯡ ꯐꯥꯔꯛꯄ ꯀꯥꯟꯗ ꯂꯧꯅꯕ꯭ꯔꯥ ꯅꯠꯇ꯭ꯔꯒ
ꯑꯣꯛꯁꯦ ꯑꯣꯛꯁꯦ ꯂꯧꯕ ꯌꯥꯕꯁꯦ ꯁꯦ ꯃꯃꯥꯅ ꯄꯣꯛꯂ ꯃꯇꯨꯡꯗ ꯃꯆꯤꯟꯖꯥꯛ ꯆꯥꯕ ꯍꯩꯔꯕ ꯍꯥꯏꯕꯖꯦ ꯁꯤꯒꯤ ꯃꯇꯝꯖꯤꯗ ꯃꯥꯒꯤ ꯃꯃꯥꯒꯤ ꯃꯕꯨꯛꯇꯣ ꯊꯛꯇ꯭ꯔꯕ ꯃꯇꯝ ꯍꯥꯏꯗꯤ ꯃꯆꯤꯟꯖꯥꯛ ꯆꯥꯕ ꯍꯩꯔꯛꯑꯕ ꯃꯇꯝ ꯃꯃꯥꯗꯒꯤ ꯈꯥꯏꯕ ꯌꯥꯕ ꯃꯠ ꯃꯇꯝꯁꯦ ꯁꯤꯗꯒꯤ ꯂꯧꯕ ꯌꯥꯕ ꯃꯇꯝꯅꯦ ꯍꯥꯏꯗꯤ ꯁꯤꯗꯒꯤ ꯂꯧꯒꯗꯕꯅꯦꯕ ꯑꯁꯦꯡꯕꯗꯤ ꯁꯤ ꯀꯥꯟꯗ ꯂꯧꯒꯗꯕ ꯑꯗꯨꯃꯥꯏꯅ ꯂꯧꯗꯅ ꯅꯪꯅ ꯅꯪꯒꯤ ꯅꯪꯅ ꯂꯣꯏꯒꯗꯕ ꯃꯐꯝꯗꯨꯗ ꯄꯣꯔꯛꯑꯒ ꯑꯣꯛꯁ ꯂꯣꯏꯕ ꯍꯧꯒꯗꯕꯅꯦꯕ ꯑꯗꯨꯃꯥꯏꯅ ꯇꯧꯗꯅ ꯑꯣꯛꯁꯦ ꯂꯣꯏꯕ ꯍꯧꯔꯒ ꯅꯪꯅ ꯑꯗꯨꯗꯒꯤ ꯑꯣꯛꯁꯦ ꯑꯗꯨꯃꯥꯏꯅ ꯆꯥꯎꯅꯕ ꯍꯣꯠꯅꯔꯒ ꯑꯗꯨꯃꯥꯏꯅ ꯇꯧꯒꯗꯕꯅꯦꯕ
ꯑꯗꯨꯅꯤ ꯑꯗꯨꯃꯥꯏꯅ ꯂꯣꯏꯔꯒ ꯑꯃꯥꯏꯅ ꯁꯤꯟꯅꯒꯗꯕ ꯑꯗꯨ ꯆꯥꯎꯔ ꯃꯇꯨꯡꯗ ꯅꯪꯅ ꯌꯣꯟꯅꯤꯡꯉꯤ ꯃꯐꯝꯗꯨꯗ ꯌꯥꯔꯦ ꯑꯣꯛ ꯀꯥꯏꯔ ꯌꯣꯟꯒꯦ ꯍꯥꯏꯕꯁꯨ ꯑꯗꯒꯤ ꯃꯤ ꯇꯧꯔꯒ ꯑꯣꯛ ꯂꯩꯕ ꯂꯩꯍꯟꯒꯦ ꯍꯥꯏꯕꯁꯨ ꯅꯪꯅ ꯂꯣꯏ ꯂꯩꯍꯟꯕ ꯌꯥꯔꯦ
ꯁꯥꯏ ꯍꯥꯕꯤꯕ ꯑꯥ ꯀꯔꯤ ꯀꯔꯤ ꯑꯥ ꯆꯦꯡꯒꯨ ꯀꯩꯀꯥ ꯍꯥꯏꯗ꯭ꯔꯥ
ꯑꯥ
ꯑꯗꯣ ꯍꯧꯖꯤꯛꯁꯤ ꯍꯥꯏꯗꯤ ꯆꯦꯡꯀꯨꯞꯁꯦ ꯐꯪꯅꯗꯕ ꯃꯇꯝꯗꯣ ꯑꯣꯏꯔꯦꯕꯀꯣ ꯑꯗꯨꯅ ꯑꯥ ꯆꯦꯡꯀꯨꯞꯀꯤ ꯃꯍꯨꯠ ꯁꯤꯟꯕ ꯌꯥꯕꯗꯤ ꯏꯌꯥꯝꯕ ꯀꯩ ꯀꯩꯀꯥꯗꯤ ꯈꯪꯕꯤꯒꯦ
ꯁꯨꯃꯥꯏꯅ ꯑꯃꯗꯤ ꯂꯩꯌꯦꯕꯀꯣ ꯑꯩ ꯍꯥꯏꯁꯦ ꯆꯦꯡꯀꯨꯞꯁꯦ ꯅꯪꯅ ꯄꯤꯛꯏꯉꯩꯗꯒꯤ ꯄꯤꯖꯈꯤꯕ ꯑꯣꯛ ꯑꯣꯏꯔꯒꯗꯤ ꯆꯦꯡꯀꯨꯞ ꯁꯤꯟꯕ ꯗ ꯌꯥꯝ ꯋꯥꯒꯅꯤ ꯀꯩꯒꯤꯅꯣ ꯍꯥꯏꯗꯤ ꯑꯩꯈꯣꯏꯅ ꯌꯥꯝꯅ ꯍꯥꯎꯅ ꯆꯥꯈꯤꯕ ꯆꯤꯟꯖꯥꯛ ꯑꯃ ꯆꯥꯔ ꯔꯛꯇꯕ ꯀꯥꯟꯗ ꯑꯩꯈꯣꯏꯁꯨ ꯆꯥꯅꯤꯡꯕ ꯄꯣꯛꯀꯅꯦꯕ ꯍꯥꯏꯗꯤ ꯑꯩꯈꯣꯏꯒꯤ ꯍꯛꯆꯥꯡꯗ ꯌꯥꯝꯅ ꯆꯥꯅꯤꯡ ꯊꯣꯛꯅꯤꯡꯕ ꯍꯥꯏꯗꯤ ꯆꯥꯕ ꯐꯪꯉꯛꯇꯕꯒꯤ ꯌꯥꯝꯅ ꯑꯩꯈꯣꯏꯗ ꯈꯧꯔꯥꯡꯕ ꯀꯅꯤ ꯑꯗꯨꯃꯥꯏꯟ ꯇꯧꯗꯅ ꯑꯣꯛꯁꯨ ꯅꯪꯅ ꯄꯤꯛꯏꯉꯩꯗꯒꯤ ꯄꯤꯖꯈꯤꯕ ꯆꯦꯡꯀꯨꯞꯇꯣ ꯄꯤꯖ ꯁꯨꯝ ꯂꯥꯛꯑꯒ ꯃꯔꯛꯇ ꯂꯦꯞꯈꯤꯕ ꯀꯥꯟꯗ ꯃꯣꯏ ꯑꯅꯧꯕ ꯄꯤꯔꯛꯏꯕ ꯃꯆꯤꯟꯖꯥꯛꯇꯣ ꯆꯥꯎ ꯌꯥꯔꯣꯏꯕ
ꯎꯝ
ꯇꯧꯗꯅ ꯅꯪꯅ ꯆꯦꯡꯀꯨꯞꯁꯦ ꯍꯌꯦꯡꯋꯥꯏ ꯐꯥꯎꯕ ꯊꯥꯛꯄ ꯉꯝꯅꯤ ꯍꯥꯏꯔꯒꯗꯤ ꯑꯗꯨꯝ ꯄꯤꯖꯔꯣ ꯉꯝꯃꯣꯏ ꯍꯥꯏꯔꯒꯗꯤ ꯑꯩꯈꯣꯏꯅ ꯃꯤ ꯌꯨꯝ ꯌꯨꯝ ꯌꯨꯝ ꯈꯨꯗꯤꯡꯗꯒꯤ ꯈꯣꯃ ꯒ ꯑꯣꯛꯆꯥꯛ ꯑꯣꯏꯅ ꯄꯤꯖꯒꯤꯕ ꯁꯤꯅ ꯐꯩꯌꯦꯕ
ꯑꯣ ꯍꯣ
ꯅꯪꯅ ꯑꯣꯛꯆꯥꯛꯇꯨ ꯈꯣꯝꯕ ꯐꯔꯛ ꯇꯥꯏ ꯅꯠꯇ꯭ꯔꯒ ꯆꯠꯄ ꯅꯨꯡꯉꯥꯏꯇꯦ ꯍꯥꯏꯔꯒꯅ ꯅꯪꯅ ꯅꯁꯥꯒꯤ ꯆꯦꯡꯅ ꯊꯣꯡꯉ ꯄꯤꯖꯒꯗꯕ ꯑꯣꯛꯆꯥꯛꯁꯦ
ꯑꯣꯑꯣ
ꯑꯗꯨ ꯅꯠꯇ꯭ꯔꯒ ꯅꯪꯅ ꯑꯣꯛꯆꯥꯛꯁꯨ ꯈꯣꯝꯃꯨꯔꯒ ꯑꯣꯛꯁꯦ ꯅꯥꯗꯅꯕ ꯅꯪꯅ ꯑꯃꯨꯛ ꯊꯣꯡꯗꯣꯛꯑ ꯄꯤꯕ ꯌꯥꯏ ꯌꯥꯢꯕ ꯃꯩ ꯀꯩꯀꯥ ꯊꯥꯒꯠꯂꯒ ꯑꯣꯛꯆꯥꯛ ꯈꯣꯝꯃꯤ ꯃꯌꯥꯝꯗꯣ ꯂꯣꯏꯅ ꯅꯪꯅ ꯊꯣꯡꯗꯣꯛꯑꯒ ꯅꯪꯒꯤ ꯑꯣꯛꯇꯨ ꯗ ꯄꯤꯖꯕ
ꯎꯝ
ꯑꯗꯨꯃꯥꯏꯟ ꯇꯧꯕꯨꯁꯨꯨ ꯌꯥꯥꯏ ꯃꯈꯟ ꯃꯈꯟꯅꯤ ꯀꯔꯕꯥꯔ ꯇꯧꯕꯗꯗꯤ ꯅꯪꯒꯤ ꯀꯥꯟꯅꯕꯗꯣ ꯈꯛꯇ ꯌꯦꯡꯉ ꯇꯧ ꯈꯪꯉꯕ ꯍꯥꯏꯗꯤ ꯀꯥꯟꯅꯕ ꯍꯥꯏꯗꯤ ꯁꯤꯗꯗꯤ ꯑꯣꯛ ꯑꯣꯛ ꯌ ꯑꯣꯛ ꯂꯣꯏꯕ ꯀꯥꯟꯗꯗꯤ ꯃꯤ ꯍꯥꯏꯗꯤ ꯅꯪꯒ ꯀꯔꯕꯥꯔ ꯑꯇꯣꯞꯄ ꯃꯤꯒꯤ ꯖꯕ ꯈꯣꯠꯄ ꯍꯥꯏꯗꯤ ꯁꯤꯗꯗꯤ ꯊꯤꯕ ꯌꯥꯔꯣꯏꯕ ꯀꯩꯒꯤꯅꯣ ꯍꯥꯏꯔꯗꯤ ꯑꯥ ꯅꯪꯒꯤꯗꯤ ꯍꯌꯦꯡꯋꯥꯏ ꯌꯣ ꯂꯝꯗꯥꯏꯗꯨ ꯉꯠꯇꯅꯤ ꯃꯤꯒꯤ ꯃꯤꯒꯤꯖꯨꯛ ꯃꯥ ꯀꯥꯟꯅꯕ ꯄꯤꯗꯣꯏꯗꯣ ꯁꯤ ꯀꯥꯟꯗ ꯗꯤ ꯅꯪꯒꯤ ꯑꯣꯛ ꯄꯤꯌꯣ ꯂꯣꯏꯗꯣꯏꯅꯤꯅ ꯑꯣꯥꯛꯆꯥꯛ ꯂꯧꯕ ꯈꯣꯠꯄꯗꯣ ꯅꯪꯒꯤ ꯀꯥꯟꯅꯕ ꯈꯛꯇ ꯂꯧꯒ ꯇꯕ ꯃꯤꯉꯣꯟꯗꯒꯤ ꯃꯤꯅ ꯍꯨꯟꯗꯣꯔꯛꯄꯗꯣ ꯂꯧꯒꯦ ꯌꯥꯔꯦ ꯅꯠꯇ꯭ꯔꯒ ꯃꯤꯅ ꯍꯨꯟꯗꯣꯔꯛꯄ ꯄꯣꯠꯇꯣ ꯐꯖꯅ ꯁꯤꯟꯅꯒꯦꯁꯨ ꯌꯥꯔꯦ ꯑꯗꯨꯃꯥꯏꯟ ꯇꯧꯗꯅ ꯑꯣꯛ ꯂꯣꯏꯕ ꯀꯥꯟꯗ ꯑꯣꯛ ꯂꯣꯏꯕꯁꯤꯗꯤ ꯌꯥꯝꯅ ꯇꯣꯡꯖꯈ꯭ꯔꯖꯥꯅꯤꯗ ꯀꯩꯒꯤꯅꯣ ꯍꯥꯏꯗꯤ ꯃꯣꯏꯗꯤ ꯏꯟꯚꯦꯁ ꯏꯟꯚꯦꯁ ꯇꯧꯕꯁꯦ ꯃꯣꯏꯗꯤ ꯌꯥꯝꯅ
ꯑꯣꯛꯁꯤꯗꯤ ꯌꯥꯝ ꯀꯥꯟꯅꯩꯑꯦꯕ ꯍꯥꯏꯗꯤ ꯑꯣꯏ ꯑꯩꯅ ꯊꯥꯗꯔꯤ ꯄꯩꯁꯥꯁꯤꯒ ꯌꯥ ꯇꯣꯡꯉꯤꯕꯁꯤꯒ ꯌꯥꯝ ꯊꯤꯅ ꯈꯦꯠꯅꯩꯌꯦꯕ ꯇꯣꯡꯕꯗꯨꯅ ꯍꯦꯜꯂꯦꯕ ꯑꯣꯛꯇꯗꯤ ꯑꯣꯛꯆꯥꯛ ꯈꯣꯝꯕ ꯍꯥꯏꯁꯤꯗꯕꯨ ꯃꯤꯁꯤꯡꯅ ꯑꯣꯛꯆꯥꯛ ꯈꯣꯝꯍꯜꯂꯤꯁꯦ ꯃꯣꯏꯒꯤ ꯑꯃꯣꯠꯄꯁꯤꯡꯗꯣ ꯄꯨꯊꯣꯛꯈ꯭ꯔꯣ ꯍꯥꯏꯕꯅꯦꯕ ꯅꯪꯉꯣꯟꯗ ꯄꯩꯁꯥ ꯂꯧꯗꯦꯕ ꯃꯣꯏꯅ
ꯎꯝ
ꯑꯗꯨꯃꯥꯏꯅ ꯇꯧꯗꯅ ꯅꯪꯅ ꯈꯣꯝꯃꯣ ꯑꯣꯛꯆꯥꯛꯁꯦ ꯐ꯭ꯔꯤꯗ ꯑꯣꯛꯆꯥꯛꯁꯦ ꯈꯣꯝꯃꯒ ꯄꯤꯖꯗꯣꯏꯅꯦꯕ ꯑꯣꯛ ꯂꯣꯏꯕ ꯀꯥꯟꯗ ꯀꯥꯟꯗꯗꯤ ꯑꯗꯨꯃꯥꯏꯅ ꯇꯧꯗꯅ ꯅꯪ ꯉꯁꯥꯏ ꯌꯦꯟ ꯂꯣꯏꯒꯦ ꯍꯥꯏꯔꯗꯤ ꯌꯦꯟꯗꯨꯗꯤ ꯅꯪ ꯌꯦꯟꯒꯤ ꯕꯣꯏꯂꯔ ꯃꯟꯖꯥꯛ ꯂꯩꯔꯛꯇ ꯌꯥꯔꯣꯏ ꯌꯦꯟꯒꯤ ꯃꯟꯖꯥꯛ ꯂꯩꯔꯛꯇ ꯌꯥꯔꯣꯏ ꯑꯗꯨ ꯃꯌꯥꯝꯗꯣ ꯁꯤꯖꯤꯟꯅꯗꯣꯏꯅꯦꯕ ꯑꯗꯨꯅ ꯑꯣꯛ ꯂꯣꯏꯕꯁꯤꯅ ꯑꯩꯈꯣꯏꯗ ꯌꯥꯝꯅ ꯇꯣꯡꯖꯩꯌꯦꯕ ꯑꯗꯨꯒꯤꯅꯤ ꯃꯤꯖꯤꯡꯅ ꯑꯣꯛ ꯂꯣꯏꯅ ꯂꯣꯏꯅꯕ ꯍꯧꯔꯛꯏꯖꯦ ꯍꯧꯖꯤꯛ ꯇꯣꯡꯕꯗꯣ ꯇꯣꯡꯖꯕꯒꯤ ꯃꯔꯝꯅ ꯑꯗꯨꯅꯤ ꯀꯔꯤ ꯀꯔꯤ ꯇꯥꯅꯖꯤꯒꯦ ꯅꯪꯅ ꯈꯪꯗꯕ ꯂꯩꯔꯖꯨ ꯑꯗꯨꯝ ꯍꯪꯉꯛꯑꯣꯀꯣ
ꯑꯗꯣ ꯀꯔꯤ ꯀꯔꯤ ꯀꯔꯤ ꯄꯥꯝꯃꯤ ꯀꯔꯤ ꯈꯣꯠꯂꯤ ꯑꯁꯤꯅ ꯐꯕ꯭ꯔ ꯐꯠꯇꯕ꯭ꯔꯗꯣ ꯗꯨꯝ ꯅꯪꯅ ꯑꯩꯉꯣꯟꯗ ꯍꯥꯏꯔꯛꯑꯣ ꯑꯗꯨꯝ
ꯑꯗꯣ ꯏꯌꯥꯝꯕ ꯍꯥꯏꯗꯤ ꯑꯈꯣꯏꯅ ꯑꯣꯛ ꯂꯣꯏꯕꯖꯦ
ꯑꯥ
ꯎꯝ ꯁꯤꯖꯦ ꯍꯥꯏꯗꯤ ꯃꯥꯖꯦ ꯀꯩꯒꯨꯝꯕ ꯅꯥꯔꯦ ꯈꯜꯂꯖꯦꯕꯀꯣ
ꯑꯥ
ꯑꯗꯨꯒ ꯀꯩꯒꯨꯝꯕ ꯍꯤꯗꯥꯛ ꯀꯥꯞꯄꯗꯖꯨ ꯃꯥꯖꯦ ꯐꯠꯇ꯭ꯔꯕ ꯐꯕ ꯉꯝꯗ꯭ꯔꯕ ꯏꯌꯥꯝꯕ ꯑꯗꯨꯗꯤ ꯃꯥꯖꯦ ꯀꯃꯥꯏꯅ ꯇꯧꯅꯤ ꯏꯌꯥꯝꯕ
ꯃꯈꯣꯏꯅ ꯅꯥꯔꯤꯕꯖꯦ ꯍꯥꯟꯅ ꯑꯈꯣꯏꯅ ꯊꯤꯗꯣꯛꯄ ꯃꯊꯧ ꯇꯥꯏ ꯑꯦ ꯈꯨꯗꯝ ꯑꯣꯏꯅ ꯂꯥꯏꯍꯧ ꯅꯠꯇ꯭ꯔꯒ ꯂꯣꯛ ꯊꯨꯡꯕ ꯑꯣꯏꯔꯒ ꯗꯤ ꯑꯈꯣꯏꯅ ꯑꯈꯣꯏꯒꯤ ꯊꯥꯏꯅꯗꯒꯤ ꯁꯤꯖꯤꯟꯅꯕ ꯍꯤꯗꯥꯛ ꯍꯥꯏꯔꯒ ꯗꯤ ꯌꯨ ꯖꯦ ꯁꯤꯖꯦ ꯌꯨꯖꯤꯒ ꯂꯕꯨꯡ ꯂꯕꯨꯡ ꯈꯥꯡꯗꯣ ꯃꯔꯨ ꯃꯔꯨꯗꯣ ꯑꯗꯨꯗꯨꯒ ꯊꯤꯠꯂꯒ ꯑꯗꯨꯗꯨꯒ ꯃꯦ ꯈꯥꯏꯔ ꯌꯨꯖꯤꯗ ꯑꯈꯣꯏꯅ ꯍꯥꯟꯖꯤꯜꯂꯒ ꯑꯣꯛꯁꯤꯗ ꯄꯤꯊꯛꯑꯦꯕ ꯂꯣꯛꯀꯨꯝꯕ ꯊꯨꯡꯕ ꯑꯗꯒꯤ ꯂꯥꯏꯍꯧ ꯇꯧꯕ ꯀꯥꯟꯗꯗꯤ ꯑꯗꯨꯒ ꯂꯥꯏꯆꯠ ꯍꯥꯏꯕ ꯂꯥꯏꯆꯠ ꯍꯥꯏꯗꯤ ꯄꯨꯝꯅꯃꯛꯀꯤ ꯂꯥꯛꯄ ꯀꯥꯟꯗꯗꯤ ꯀꯃꯥꯏꯅ ꯇꯧꯋꯤ ꯍꯥꯏꯔꯀꯥꯟꯗ ꯁꯤꯗꯤ ꯂꯥꯏꯆꯠꯀꯥꯟꯗꯗꯤ ꯀꯟꯕ ꯌꯥꯝ ꯋꯥꯒꯜꯂꯤ ꯀꯩꯒꯤꯅꯣ ꯍꯥꯏ ꯍꯥꯏꯗꯤ ꯂꯥꯏꯆꯠ ꯍꯥꯏꯁꯤꯗꯤ ꯄꯨꯝꯅꯃꯛꯀꯤ ꯂꯥꯛꯇꯣꯏꯅꯤ
ꯎꯝ ꯑꯗꯣ ꯏꯌꯥꯝꯕ ꯏꯌꯥꯝꯕ ꯈꯪꯅꯕ ꯑꯣꯛ ꯍꯤꯗꯥꯛ ꯀꯥꯞꯄ ꯄ ꯍꯩꯕ ꯍꯥꯏꯗꯤ ꯌꯥꯝ ꯐꯒꯟꯕꯒ ꯈꯪꯕ꯭ꯔꯣ
ꯈꯪꯉꯦ ꯈꯪꯉꯦ ꯑꯗꯨ ꯑꯩꯅ ꯃꯥꯒꯤ ꯅꯝꯕꯔ ꯄꯤꯔꯛꯀꯦ ꯑꯗꯨꯒ ꯃꯉꯣꯟꯗ ꯋꯥꯔꯤ ꯁꯥꯎ ꯅꯪꯒꯤ ꯑꯣꯛ ꯂꯩ ꯁꯤꯗꯅ ꯃꯉꯣꯟꯗ ꯀꯃꯥꯏꯅ ꯂꯩꯒꯅꯤ ꯃꯣꯏꯗꯤ ꯑꯗꯨꯝ ꯈꯪꯉꯅꯦꯕ ꯑꯗꯨꯒ ꯐꯖꯅ ꯇꯅꯧ ꯃꯣꯏꯗ ꯀꯟꯁꯔꯟ ꯇꯧ
ꯍꯣꯏ ꯏꯌꯥꯝꯕ ꯑꯗꯨꯗꯤ ꯏꯌꯥꯝꯕꯅ ꯅꯝꯕꯔꯗꯣ ꯑꯩꯉꯣꯟꯗ ꯍꯥꯏꯐꯦꯇ ꯊꯥꯕꯤꯔꯛꯑꯣ
ꯍꯣꯏ ꯍꯣꯏ ꯊꯥꯔꯛꯀꯦ ꯊꯥꯔꯛꯀꯦ ꯑꯗꯨꯒ ꯀꯩ ꯀꯩꯩꯅꯣꯗꯣ
ꯑꯗꯣ ꯏꯌꯥꯝꯕꯕꯨ ꯆꯥꯛ ꯏꯁꯤꯡ ꯑꯥ ꯆꯥꯛ ꯏꯁꯤꯡꯒꯗꯤ ꯆꯥꯕꯤꯔꯕꯣ ꯏꯌꯥꯝꯕ
ꯆꯥꯛ ꯏꯁꯤꯡꯖꯦ ꯎꯅꯗ꯭ꯔꯤꯗ ꯆꯥꯛ ꯏꯁꯤꯡꯖꯦ ꯑꯈꯣꯏ ꯁꯣꯝꯗꯗꯤ ꯉꯜꯂꯤ ꯍꯥꯏꯕ ꯇꯥꯔꯦꯅꯦ
ꯑꯣ
ꯆꯥꯛ ꯏꯁꯤꯡ ꯆꯥꯕꯒꯤ ꯃꯇꯝ ꯋꯥꯠꯂꯤ ꯑꯈꯣꯏ ꯁꯣꯝꯗꯗꯤ ꯑꯈꯣꯏ ꯁꯣꯟꯗꯗꯤ ꯄꯨꯡ ꯃꯥꯄꯜ ꯇꯔꯥ ꯇꯔꯥ ꯁꯥꯏꯗ ꯆꯥꯅꯩꯌꯦꯕ ꯆꯥꯛ ꯏꯁꯤꯡꯖꯦ
ꯅꯣꯏꯗꯤ ꯀꯃꯥꯏ ꯀꯃꯥꯏ ꯇꯧꯔꯦ ꯆꯥꯛ ꯏꯁꯤꯡꯖꯦ
ꯆꯥꯛ ꯏꯁꯤꯡꯖꯦ ꯏꯌꯥꯝꯕ ꯑꯩꯖꯦ ꯍꯧꯖꯤꯛ ꯀꯥꯡꯍꯧ ꯀꯟꯅ ꯉꯧꯖꯔꯤꯌꯦ ꯑꯗꯨꯒ ꯑꯩꯅ ꯍꯥꯏꯗꯤ ꯊꯕꯛ ꯌꯨꯝꯒꯤ ꯊꯕꯛ ꯃꯌꯥꯝ ꯑꯃ ꯍꯦꯛꯇ ꯑꯌꯥꯝꯕꯗ ꯄꯥꯎ ꯐꯥꯎꯕ ꯍꯦꯛꯇ ꯀꯥꯎꯕ ꯑꯗꯣ ꯑꯩꯗꯤ ꯏꯟꯖꯥꯡ ꯁꯦꯝꯅ ꯁꯦꯝꯅ ꯏꯌꯥꯝꯕꯖꯦ ꯅꯤꯡꯖꯪꯉꯛꯇꯅ ꯑꯩ ꯏꯌꯥꯝꯕꯗ ꯐꯣꯟ ꯍꯥꯟ ꯇꯧꯖꯔꯛꯏꯅꯤ
ꯎꯝ ꯐꯩꯅꯦ ꯑꯗꯨꯗꯤ